ꯍꯜꯂꯣ
ꯍꯜꯂꯣ
ꯇꯥꯕꯔꯣ
ꯇꯥꯏ ꯇꯥꯏ
ꯀꯩꯗꯧꯔꯝꯃꯤꯅꯣ
ꯁꯨꯝ ꯇꯨꯝ ꯍꯧꯒꯠꯂꯒ ꯈꯔ ꯑꯆꯥ ꯑꯊꯛ ꯊꯛꯆꯤꯂꯒ ꯊꯕꯛ ꯏꯟꯈꯥꯡ ꯂꯣꯏꯁꯤꯜꯂꯝꯃꯦ ꯑꯗꯨꯒ ꯀꯩꯒꯦ ꯁꯨꯝ ꯇꯧꯕ ꯌꯥꯕ ꯌꯦꯡꯖꯤꯔꯥꯅ ꯂꯧꯎ ꯁꯤꯡꯎ ꯇꯧꯔꯕꯅꯤꯅ
ꯈꯣꯟꯖꯦꯜꯗꯣ ꯇꯨꯝ ꯍꯧꯒꯠꯄꯒꯤ ꯈꯣꯟꯖꯦꯜ ꯃꯥꯜꯂꯤꯗꯥ
ꯑꯗꯨ ꯅꯠꯇꯦ ꯁꯨꯝ ꯀꯩꯗꯧꯔꯝꯃꯤꯅꯣ ꯅꯪꯕꯣ
ꯁꯨꯝ ꯍꯤ ꯄꯝꯕꯅꯦ
ꯑꯁ ꯅꯪ ꯑꯗꯨꯝ ꯇꯨꯝꯗꯅ ꯂꯩꯔꯕ
ꯉꯔꯥꯡ ꯏꯇꯥꯎꯒꯤ ꯈꯣꯟꯖꯦꯜꯁꯦ ꯉꯍꯥꯡꯈꯤꯕꯒꯤ ꯈꯣꯟꯖꯦꯜ ꯃꯥꯜꯂꯤꯀꯣ
ꯑꯦ ꯅꯠꯇ ꯅꯠꯇ
ꯅꯣꯡꯇꯪꯗꯤ ꯁꯥꯏꯊꯣꯛꯄꯔꯨꯁꯤꯗꯅ ꯅꯪꯒꯤ ꯊꯥꯏꯅꯒꯤꯗꯨ
ꯂꯣꯏꯔꯦ ꯍꯦ ꯑꯦ ꯌꯥꯅꯤ ꯌꯥꯅꯤ ꯀꯣꯟꯅ ꯇꯧꯔꯁꯤꯗ ꯑꯁ ꯅꯪꯕꯨ ꯌꯨꯝꯗ ꯂꯩꯕ꯭ꯔꯣ ꯀꯥꯏ ꯂꯩꯒꯦ ꯍꯧꯖꯤꯛꯀꯥꯟꯁꯤꯕꯣ
ꯑꯩ ꯍꯟꯗꯛ ꯃꯔꯛ ꯌꯨꯝꯗ ꯈꯔ ꯂꯩꯔꯤꯌꯦ
ꯎꯝ
ꯒꯤ ꯊꯕꯛ ꯏꯉꯥꯡ ꯈꯔ ꯆꯤꯟꯕꯒꯤ
ꯀꯩ ꯀꯩ ꯊꯕꯛꯅꯣ ꯍꯥꯏꯁꯤꯕꯣ ꯌꯨꯝꯒꯤ ꯊꯕꯛ ꯉꯥꯡ ꯁꯤꯜꯂꯦ ꯍꯥꯏꯁꯤꯕꯣ
ꯑ ꯂꯨꯍꯣꯡꯕ ꯂꯣꯏꯁꯤꯜꯂꯛꯄꯒꯤꯅꯦ ꯊꯕꯛ ꯈꯔ ꯇꯧꯒꯗꯕ ꯑꯗꯨꯗꯣ ꯇꯧꯔꯒ ꯍꯥꯏꯊꯔꯛꯀꯦ ꯇꯧꯕꯅꯤ ꯅꯪꯗꯤ ꯀꯥꯏ ꯂꯩꯒꯦ ꯌꯨꯝ ꯂꯩꯕ꯭ꯔꯣ ꯑꯥ ꯂꯩꯕ꯭ꯔꯣ
ꯑꯦ ꯑꯩꯗꯤ ꯍꯟꯗꯛ ꯏꯃꯥꯟꯅꯕꯒꯤꯗ ꯂꯩꯌꯦ ꯃꯣꯏꯒꯤ ꯃꯤꯁꯨ ꯃꯤꯊꯣꯛꯁꯨ ꯂꯩ ꯑꯩꯈꯣꯏ ꯏꯃꯥꯟꯅꯕꯣꯏꯒꯤꯗꯣ ꯃꯥꯅꯦ ꯃꯃꯥꯅꯦ ꯃꯄꯥ ꯌꯥꯔꯦ ꯃꯣꯏ ꯑꯍꯨꯝ ꯈꯛꯇ ꯂꯩꯌꯦꯕ
ꯑꯣ
ꯃꯣꯏ ꯑꯨꯝꯈꯛꯇ ꯂꯩꯕꯗꯣ ꯑꯗꯣ ꯃꯣꯏ ꯌꯨꯝꯒꯤ ꯂꯧꯁꯤꯡ ꯃꯇꯝꯒꯤ ꯑꯣꯏꯔꯦ ꯑꯩꯈꯣꯏꯗꯁꯨ ꯑꯗꯨꯝ ꯃꯥꯗꯣ ꯂꯥꯛꯑꯒ ꯂꯧꯁꯤꯡ ꯀꯌꯥ ꯇꯧꯀꯥꯟꯗ ꯃꯣꯏꯗ ꯑꯃꯨꯛ ꯇꯧꯃꯤꯟꯅꯔꯨꯁꯦ ꯆꯠꯄꯅꯦꯕ
ꯑꯣ ꯅꯣꯏ ꯂꯧꯁꯤꯡ ꯂꯣꯏꯁꯤꯜꯂꯝꯃꯕ ꯍꯥꯏꯁꯦ ꯍꯟꯗꯛꯀꯦ
ꯑꯩꯈꯣꯏ ꯂꯧꯁꯤꯡ ꯂꯣꯏꯁꯟꯗꯗ ꯑꯩꯈꯣꯏꯗꯣ ꯑꯩꯅ ꯌꯨꯝꯗ ꯂꯩꯀꯥꯟꯗ ꯃꯣꯏꯒꯤ ꯂꯧ ꯍꯨꯝꯐꯝ ꯁꯦꯝꯕꯗꯣ ꯀꯔꯤꯒꯤ
ꯂꯣꯟꯕꯝ ꯁꯦꯝꯕ
ꯂꯧꯍꯟꯐꯝ ꯁꯦꯝꯕꯗꯨꯗꯤ ꯑꯩꯈꯣꯏ ꯂꯧꯕꯨꯛꯇ ꯈꯣꯏꯗꯣꯛꯑꯒ ꯏꯁꯤꯡ ꯊꯥꯖꯤꯜꯂꯒ ꯐꯖꯅ ꯅ ꯁꯦꯝꯃꯃꯦ
ꯑꯥ
ꯑꯗꯨꯒ ꯑꯃꯨ ꯑꯗꯨꯒꯤ ꯂꯨꯍꯟꯐꯝꯗꯨꯅ ꯑꯃꯨꯛ ꯆꯥꯎꯔꯛꯑꯀꯥꯟꯗ ꯑꯃꯨꯛ ꯀꯩꯅꯣ ꯇꯧꯗꯣꯏꯅꯦꯕ ꯏꯁꯤꯡ ꯊꯥꯒꯠꯂ ꯂꯧꯗꯨ ꯈꯣꯏ ꯌꯥꯗꯣꯔꯦ ꯈꯣꯏꯔꯅꯤ ꯍꯌꯦꯌꯥꯡꯁꯤꯒ ꯂꯧ ꯂꯤꯡꯉꯅꯤ ꯈꯣꯏꯔꯒ ꯂꯤꯡꯉꯅꯤꯒ ꯍꯥꯏꯕ ꯃꯇꯝꯗꯨꯗ ꯅꯥꯀꯟ ꯑꯩꯈꯣꯏꯒꯤ ꯂꯧꯔꯤ ꯍꯥꯏ ꯇꯔꯦꯀꯣ ꯅꯥꯎꯔꯤꯗꯨꯒꯤ ꯅꯥꯀꯟ ꯅꯥꯀꯟꯗ ꯑꯩꯈꯣꯏꯒꯤ ꯂꯧꯔꯤ ꯊꯥꯛꯅ ꯆꯞ ꯃꯥꯟꯅꯅ ꯁꯣꯏꯊꯕꯅ ꯑꯃ ꯂꯩꯗꯅ
ꯑꯣ ꯅꯪꯒꯤꯦ ꯑꯩꯈꯣꯏꯒꯤ ꯂꯧꯔꯤ ꯀꯥꯆꯤꯟ ꯌꯥꯟꯕꯗꯨꯔꯣ
ꯎ ꯅꯠꯇꯦ ꯂꯧꯔꯤ ꯀꯥ ꯆꯤꯟ ꯌꯥꯝꯕ ꯅꯠꯇꯦ ꯃꯥꯒꯤ ꯑꯩꯈꯣꯏꯒꯤ ꯂꯧꯔꯤ ꯑꯁꯥꯡ ꯑꯁꯥꯡꯕ ꯂꯩꯇ꯭ꯔꯣ
ꯑꯣ ꯂꯣꯋ ꯑꯁꯥꯁꯕ ꯑꯥ
ꯑꯦ ꯌꯦꯛꯇ ꯍꯧꯕ ꯅꯥꯄꯤꯉꯩꯁꯦ
ꯑꯣ ꯅꯥꯄꯤ ꯍꯥꯏꯗꯠꯄꯗꯣ ꯂꯧꯔꯤ ꯂꯧꯔꯤ ꯍꯥꯏꯌꯣ
ꯍꯣꯏ ꯑꯗꯨ ꯑꯗꯨ ꯍꯥꯏꯔꯒ ꯃꯣꯏꯒꯤ ꯒꯥꯔꯤꯒꯤ ꯍꯥꯏꯗꯤ ꯑꯩꯈꯣꯏꯒꯤ ꯐꯣꯔꯁꯟꯒꯤ ꯃꯣꯏꯒꯤ ꯔꯣꯇꯥ ꯕꯦꯇꯔꯅ ꯂꯩꯕꯗꯨꯅ ꯄꯨꯔꯥ ꯎꯟꯊꯩ ꯆꯔꯤ ꯅꯥꯄꯤꯗꯨ ꯁꯤꯖꯩꯗꯅ
ꯎꯝ
ꯑꯗꯨꯒꯤ ꯇꯧꯕ ꯀꯥꯟꯗ ꯑꯃꯨꯛ ꯍꯣꯏ ꯕꯕꯥꯅ ꯌꯨꯝꯗ ꯀꯧꯔꯛꯀꯦ ꯑꯗꯨꯥꯏ ꯂꯥꯛꯑꯣꯅ ꯍꯥꯏꯕꯅꯦꯕ
ꯂꯧ ꯎꯕ ꯀꯥꯟꯗ ꯗꯅꯦ
ꯎꯝ
ꯑꯩꯈꯣꯏꯒꯤ ꯌꯨꯝ ꯃꯅꯥꯛꯇꯒ ꯇꯥꯕ ꯂꯧꯕꯨꯛ ꯂꯩꯗꯅ
ꯎꯝ
ꯑꯗꯨꯗꯗꯤ ꯂꯧꯖꯩ ꯅꯥꯄꯤ ꯌꯥꯝ ꯍꯧꯔꯛꯄ ꯌꯣꯒ ꯇꯥꯕ ꯂꯧꯒꯨꯝꯕꯗ ꯑꯗꯨꯗ ꯑꯩꯈꯣꯏꯅ ꯉꯁꯥꯏꯒꯤ ꯅꯥꯄꯤ ꯌꯥꯝ ꯍꯧꯕ ꯃꯐꯝꯗꯨꯗ ꯂꯣꯇꯥ ꯕꯤꯇꯥꯅ ꯃꯨꯊꯠꯄꯁꯦ
ꯎꯝ
ꯅꯥꯄꯤꯕꯨꯗꯤ ꯄꯨꯂꯞ ꯄꯨꯂꯞ ꯑꯩꯈꯣꯏꯅ ꯃꯐꯣꯟ ꯁꯥꯒꯩ ꯇꯣꯏꯗꯅꯀꯣ
ꯑꯥ
ꯑꯗꯨ ꯑꯣꯏꯁꯨ ꯉꯁꯥꯏꯒꯤ ꯃꯇꯥꯡꯗꯤ ꯍꯧꯕꯗꯣ
ꯑꯥ
ꯑꯩꯈꯣꯏ ꯅꯥꯄꯤ ꯍꯥꯏꯊꯈꯤꯕꯒꯤ ꯌꯥꯝ ꯁꯥꯊꯩꯁꯦ ꯀꯕꯣꯛ ꯅꯥꯄꯤꯒꯨꯝꯕ
ꯑꯥ
ꯑꯗꯨꯗꯒꯤꯗꯤ ꯑꯩꯈꯣꯏꯅ ꯀꯩꯅꯣ ꯅꯥꯄꯤꯗ ꯑꯃ ꯀꯔꯤ ꯅꯥꯄꯤꯅꯣ ꯍꯥꯏꯕ ꯑꯃ ꯂꯩꯔꯤꯅꯦ ꯅꯥꯄꯤꯗ ꯐꯧꯗ ꯐꯧ ꯁꯥꯠꯄ ꯃꯇꯝꯗ ꯌꯥꯝ ꯁꯥꯠꯄ ꯃꯃꯥꯏ ꯏꯀꯥꯏ ꯈꯪꯗꯕ ꯅꯥꯄꯤ ꯑꯃ ꯂꯩꯕꯅꯦꯕ
ꯄꯨꯔꯤ ꯆꯥꯛꯂꯣ
ꯎꯔꯤꯖꯥꯛ ꯅꯠꯇꯦ ꯎꯔꯤꯖꯥꯛꯅ ꯐꯧ ꯃꯥꯟꯕꯤꯔꯤꯁꯤꯗ
ꯎꯝ
ꯅꯠꯇꯕ ꯅ ꯅꯥꯄꯤ ꯑꯃ ꯑꯩꯈꯣꯏꯒꯤ ꯀꯔꯤ ꯀꯔꯤ ꯅꯥꯄꯤꯅꯣ ꯍꯥꯏꯕꯅꯤꯅꯦ ꯃꯇꯥꯡꯒ ꯌꯥꯝꯅ ꯄꯥꯟꯕ ꯃꯇꯥꯡꯗꯒꯤꯅꯦ ꯃꯇꯥꯡ ꯑꯃ ꯍꯦꯛ ꯇꯥꯍꯧꯕꯗꯅꯦ ꯑꯗꯨꯝ ꯃꯁꯥ ꯃꯇꯣꯝꯗ ꯄꯥꯛꯆꯟꯗ ꯁꯟꯗꯣꯛꯑꯒ ꯍꯧꯕ ꯉꯝꯕ ꯅꯥꯄꯤ ꯈꯔ ꯂꯩꯕꯅꯦꯕ
ꯑꯣ
ꯑꯗꯨ ꯀꯕꯣꯛ ꯅꯥꯄꯤ ꯇꯧꯋꯦꯕ ꯍꯦꯛ ꯃꯇꯥꯡ ꯑꯃꯇ ꯍꯧꯕꯗꯀꯣ ꯀꯕꯣꯛ ꯅꯥꯄꯤ ꯃꯇꯥꯡꯗꯒꯤ ꯍꯧꯕ ꯉꯝꯃꯦꯕ ꯃꯣꯏꯁꯦ
ꯍꯧꯖꯤꯛꯀꯥꯟꯁꯦ ꯀꯩꯅꯣꯁꯦ
ꯂꯧꯁꯤꯡꯁꯦ ꯅꯣꯏꯔꯣꯝꯒꯤꯒꯤꯗꯤ ꯏꯁꯤꯡ ꯑꯃ ꯃꯔꯥꯡ ꯀꯥꯏꯅ ꯐꯪꯉꯕꯣ ꯀꯃꯥꯏꯅ ꯇꯧꯒꯦ ꯂꯧꯁꯤꯡꯁꯤꯕꯣ
ꯑꯩꯈꯣꯏꯒꯤ ꯂꯝꯕꯤ ꯃꯦꯔꯣꯠ ꯊꯪꯕ ꯁꯥꯏꯠꯇꯣ ꯉꯟꯅ ꯏꯁꯤꯡ ꯇꯥꯈ꯭ꯔꯦꯕꯀꯣ ꯃꯣꯏ ꯏꯁꯤꯡ ꯏꯁꯤꯡ ꯂꯩꯔꯦ ꯑꯗꯨꯅ ꯑꯗꯣꯝ ꯁꯥꯏꯠꯇꯗꯤ ꯑꯃ ꯂꯧ ꯐꯖꯅ ꯐꯖꯅ ꯆꯥꯍꯧꯔꯦ ꯑꯩꯅ ꯎꯕꯗ ꯍꯥꯔꯒ ꯆꯥꯏ ꯀꯣ ꯑꯗꯨꯒ ꯀꯦꯅꯦꯜꯒꯤ ꯋꯥꯡꯃꯗ ꯀꯥꯡꯕꯨꯨꯠ ꯑꯩꯈꯣꯏꯒꯤ ꯀꯦꯅꯦꯜꯗꯣ ꯑꯗꯨꯒꯤ ꯋꯥꯡꯃꯗ ꯂꯩꯕ ꯀꯥꯡꯕꯨꯗꯣ
ꯑꯥ
ꯑꯗꯣꯝꯒꯤ ꯁꯥꯏꯠꯇꯨꯗꯤ ꯏꯁꯤꯡ ꯋꯥꯔꯤꯕ
ꯑꯣ
ꯏꯁꯤꯡ ꯐꯪꯗꯕꯅꯤꯅ ꯑꯗꯣꯝꯒꯤꯗꯤ ꯈꯤꯇꯪ ꯂꯧꯁꯦ ꯇꯞꯊꯗꯧ ꯃꯥꯜꯂꯦ ꯑꯗꯨꯒ ꯀꯦꯅꯦꯜ ꯋꯥꯡꯃꯗ ꯂꯩꯕ ꯀꯥꯡꯕꯨꯗꯣ ꯂꯧ ꯀꯥꯡꯕꯨꯗꯣ ꯑꯗꯨ ꯂꯧ ꯐꯅꯌꯥꯝꯗꯤ ꯆꯥꯍꯧꯔꯦ ꯑꯩꯅ ꯎꯕꯗ ꯅꯪ ꯁꯨꯝ ꯁꯤꯗꯩ ꯆꯠꯈꯤꯕꯗ ꯋꯥꯡꯕꯜꯒꯤ ꯕꯤꯌꯣ ꯁꯤ ꯂꯩꯕꯗꯣ ꯑꯗꯣꯝ ꯑꯝ ꯊꯪꯕ ꯁꯥꯏꯠꯇꯣ
ꯑꯥ
ꯇꯣꯝꯒꯤ ꯃꯦꯔꯣ ꯅꯥꯀꯟꯒꯤ ꯂꯧꯁꯤꯡꯗꯣ ꯐꯅ ꯆꯥꯎꯔꯕꯅ ꯌꯦꯡꯅꯤ
ꯑꯗꯣ ꯑꯩꯅ ꯍꯪꯅꯤꯡꯉꯤꯅ ꯁꯨꯃꯥꯏꯅ ꯍꯪꯅꯤꯡꯕ ꯍꯥꯏꯇꯥꯔꯦ ꯀꯩꯅꯣ ꯎꯝ ꯏꯁꯤꯡꯁꯦ ꯅꯣꯏꯔꯣꯝꯗꯒꯤ ꯊꯥꯗꯔꯛꯑꯒ ꯑꯩꯈꯣꯏꯔꯣꯝꯒꯤ ꯀꯦꯅꯦꯜꯗꯨꯗ ꯇꯥꯔꯛꯇꯣꯏꯅꯦꯕ ꯅꯠꯇ꯭ꯔꯥ
ꯑ
ꯑꯗꯨꯗ ꯏꯁꯤꯡꯁꯦ ꯑꯩꯈꯣꯏꯔꯣꯝꯒꯤ ꯍꯣꯏ ꯑꯩꯈꯣꯏ ꯀꯦꯅꯦꯜꯗꯨꯒꯤ ꯌꯦꯠꯂꯣꯝꯇꯅꯦꯕ ꯑꯩꯈꯣꯏꯅ ꯂꯩꯔꯤꯁꯦ
ꯀꯦꯅꯦꯜꯗꯨꯒꯤ ꯌꯦꯠꯔꯣꯝꯗ
ꯎꯝ ꯌꯦꯡꯂꯣꯝꯗꯗꯤ ꯑꯩꯈꯣꯏꯒꯤꯗꯤ ꯏꯁꯤꯡ ꯐꯖꯅ ꯇꯥꯍꯧꯔꯦꯕ
ꯑꯥ
ꯑꯗꯨꯗ ꯏꯁꯤꯡꯁꯦ ꯀꯩꯅꯣ ꯂꯧꯉꯩꯁꯦ ꯆꯞ ꯃꯥꯟꯅꯅ ꯏꯁꯤꯡꯁꯦ ꯐꯪꯗ꯭ꯔꯤꯁꯦ ꯀꯃꯥꯏꯅ ꯇꯧꯔꯤꯖꯠꯔꯣ ꯈꯪꯁꯤꯒꯦ
ꯑꯩꯈꯣꯏꯒꯤ ꯀꯦꯅꯦꯜꯒꯤ ꯏꯁꯤꯡ ꯂꯥꯛꯏꯗꯅꯀꯣ
ꯑꯝ
ꯀꯦꯅꯦꯜꯒꯤ ꯏꯁꯤꯡ ꯂꯥꯛꯄꯗ ꯀꯦꯅꯦꯜꯗ ꯏꯁꯤꯡ ꯈꯥꯏꯅꯕ ꯁꯥꯇꯔ ꯃꯌꯥꯝ ꯄꯥꯟꯗ꯭ꯔꯣ
ꯑꯥ ꯄꯥꯔꯦ ꯄꯥꯔꯦ
ꯑꯗꯨꯒꯤ ꯁꯇꯔꯗꯣ ꯊꯥꯕ ꯀꯦꯅꯦꯜ ꯏꯁꯤꯡ ꯍꯥꯞꯄ ꯅꯥꯀꯟ ꯄꯔꯦꯡꯗꯣ ꯑꯗꯨ ꯈꯛꯇꯪ ꯁꯨꯝꯗ ꯁꯤꯖꯤꯟꯅꯔꯦꯗꯅ ꯆꯠꯊꯗ ꯊꯥꯗꯣꯛ ꯑꯗꯒꯤꯗꯤ ꯁꯇꯗꯣ ꯊꯥꯗꯣꯛꯑꯒ ꯑꯩꯈꯣꯏꯅ ꯂꯧꯕꯨꯛ ꯂꯧꯕꯨꯛꯀꯤ ꯃꯌꯥꯏꯗ ꯗ꯭ꯔꯦꯟ ꯃꯌꯥꯝ ꯁꯥꯗ꯭ꯔꯅꯦ
ꯑꯥ ꯑꯥ
ꯏꯁꯤꯡꯗꯣ ꯆꯦꯜꯂꯛꯅꯕꯅꯦꯕ ꯑꯗꯨ ꯇꯦꯟꯗꯨꯒꯤ ꯏꯁꯤꯡꯗꯣ ꯊꯥꯔꯛꯇꯣꯏꯅꯦꯕ ꯑꯁꯦꯡꯕꯗꯤ ꯑꯗꯨ ꯇꯦꯟꯁꯤꯡꯗꯣ ꯁꯦꯡꯗꯣꯛꯅꯕ ꯍꯥꯏꯇꯥꯔꯦ ꯂꯩꯕ ꯐꯨꯜꯂ ꯂꯩꯕ ꯃꯔꯝ ꯐꯨꯟꯒꯠꯄ ꯖꯒꯥꯗꯨꯗ ꯏꯁꯤꯡꯗꯣ ꯄꯜꯂꯦꯗꯅ ꯑꯗꯨꯒ ꯑꯗꯨꯗꯥꯏꯒꯤ ꯐꯨꯕ ꯖꯒꯥꯗꯨꯒꯤ ꯈꯛꯇꯪ ꯏꯁꯤꯡꯗꯣ ꯂꯣꯏ ꯐꯪꯈ꯭ꯔꯕ ꯑꯗꯨꯒꯔꯥꯞ ꯑꯔꯥꯞꯄꯗ ꯂꯩꯕ ꯃꯌꯥꯏꯗ ꯂꯩꯕ ꯂꯧꯕꯛꯁꯤꯡꯗꯣ ꯑꯗꯨꯗꯗꯤ ꯂꯥꯛꯇ꯭ꯔꯕꯅꯤꯅ ꯂꯧꯗꯣ ꯎꯕꯗ ꯋꯥꯕ ꯑꯩꯈꯣꯏ ꯂꯩꯀꯥꯏꯒꯤ ꯖꯣꯕ ꯀꯥꯔꯗ ꯍꯥꯏꯅ ꯑꯃ ꯂꯩꯇ꯭ꯔꯣ
ꯑꯥ ꯆꯣꯛ ꯀꯔ ꯑꯥ
ꯁꯤꯒꯨꯝꯕꯁꯦ ꯁꯨꯃꯥꯏꯅ ꯀꯦꯅꯦꯦꯟ ꯁꯦꯡꯕ ꯀꯣ ꯑꯗꯨꯗꯒꯤ ꯂꯩꯔꯤꯕ ꯗ꯭ꯔꯦꯟ ꯀꯩꯀꯥꯒꯤ ꯂꯧꯈꯣꯡ ꯇꯨꯈꯣꯡ ꯁꯦꯡꯗꯅ ꯊꯕꯛꯁꯦ ꯁꯦꯡꯗꯣꯛꯑꯒ ꯐꯖꯅ ꯏꯊꯩ ꯂꯧꯈꯣꯡ ꯁꯦꯝꯃꯣꯅꯗꯤ ꯄꯤꯗꯔꯤꯅꯦꯕ ꯐꯟꯗꯤꯡꯁꯦ
ꯃꯥꯅꯤ ꯃꯥꯅꯤ
ꯂꯩꯀꯥꯏꯒꯤ ꯃꯦꯝꯕꯔꯁꯤꯡꯗꯨꯅꯅꯦ
ꯎꯝ
ꯂꯩꯀꯥꯏꯒꯤ ꯐꯣꯇꯣ ꯀꯥꯞꯄꯒ ꯊꯕꯛ ꯁꯨꯗꯕꯤꯗ ꯊꯥꯗꯣꯔꯛꯄ ꯍꯥꯏꯇꯥꯔꯦ
ꯑꯣꯐ
ꯂꯨꯄꯥ ꯆꯥꯝꯃꯉꯥ ꯈꯔ ꯄꯤ ꯂꯤꯁꯤꯡ ꯈꯔ ꯄꯤ ꯂꯥꯛꯏꯕ ꯄꯩꯁꯥ ꯃꯌꯥꯝꯗꯨꯗ ꯃꯣꯏꯅ ꯂꯣꯏ ꯆꯥꯊꯣꯛꯄ
ꯇꯣ
ꯂꯩꯀꯥꯏꯒꯤ ꯐꯒꯗꯕ ꯊꯕꯛ ꯊꯧꯑꯣꯡꯁꯤꯡꯗꯤ ꯑꯝꯇ ꯇꯧꯗ꯭ꯔꯦꯀꯣ ꯐꯠꯇꯦꯗ ꯃꯤꯁꯦ ꯌꯥꯝꯅ ꯀꯃꯥꯏꯅ ꯇꯧꯕꯅꯣ ꯈꯪꯗꯦ
ꯑꯗꯨꯗꯤ ꯃꯣꯏꯒꯤ ꯍꯈꯣꯏ ꯏꯁꯤꯡ ꯏꯁꯤꯡ ꯐꯪꯈꯤꯕ ꯀꯥꯡꯕꯨꯅ ꯐꯪꯉꯦ ꯏꯁꯤꯡ ꯐꯪꯕ ꯀꯥꯡꯕꯨꯗꯨꯗꯤ ꯑꯩꯈꯣꯏ ꯑꯩꯈꯣꯏꯅ ꯊꯥꯅꯤꯡꯕ ꯐꯥꯎꯇꯣ ꯊꯥꯕ ꯐꯪꯒꯅꯦꯕꯀꯣ ꯍꯥꯏꯕꯗꯤ ꯐꯧ ꯊꯥꯕ ꯃꯇꯝꯗꯁꯨ ꯊꯥ ꯇꯔꯨꯛ ꯆꯪꯕ ꯊꯥ ꯃꯔꯤꯗ ꯊꯥ ꯃꯔꯤ ꯃꯈꯥꯏꯗ ꯃꯄꯨꯡ ꯐꯥꯕꯒ ꯍꯧꯖꯤꯛꯇꯤ ꯆꯥꯎꯈꯠꯂꯛꯄꯒꯤ ꯃꯈꯜ ꯃꯈꯜ ꯃꯌꯥꯝ ꯊꯣꯛꯑꯦꯗꯅ
ꯑꯩꯈꯣꯏꯒꯤꯅꯦ ꯊꯥꯏꯅꯒꯤ ꯃꯩꯇꯩꯒꯤ ꯐꯧ ꯍꯥꯏꯒꯗꯥ ꯃꯣꯏꯔꯥꯡ ꯐꯧꯒꯨꯝꯕ ꯀꯩꯀꯥ ꯂꯩꯕꯗꯣ
ꯑꯥ
ꯑꯗꯨꯒꯨꯝꯕ ꯑꯍꯥꯎꯕꯁꯦ ꯈꯔ ꯊꯦꯡꯊꯩꯌꯦꯕꯀꯣ ꯃꯣꯏꯁꯦ ꯍꯧꯖꯤꯛ ꯑꯗꯨ ꯊꯥꯕꯗ ꯆꯥꯛꯇꯤ ꯍꯥꯎꯔꯒꯁꯨ ꯆꯦꯟꯊꯣꯛ ꯑꯩꯈꯣꯏꯒꯤ ꯄꯣꯊꯣꯛꯇꯤ ꯂꯩꯇꯕ ꯄꯥꯜꯂꯛꯄ ꯂꯧꯂꯛꯑꯀꯥꯟꯗ ꯃꯍꯩ ꯃꯔꯣꯡꯗꯣ ꯌꯥꯝ ꯊꯣꯛꯇ ꯑꯗꯨꯗꯒꯤ ꯑꯗꯨꯗꯒꯤꯗꯤ ꯀꯩꯅꯣ ꯇꯧꯕ ꯇꯤꯟ ꯌꯥꯝ ꯇꯥꯕ ꯑꯣꯏꯔꯦꯕꯀꯣ ꯃꯗꯨꯒꯨꯝꯕ ꯑꯇꯣꯠꯄ ꯐꯧꯖꯤꯟꯁꯦ ꯇꯤꯟ ꯌꯥꯝ ꯇꯥꯔꯦꯕ
ꯑꯥ
ꯎꯝ ꯀꯩꯗꯧꯕ ꯍꯥꯏ ꯇꯔꯦ ꯍꯧꯖꯤꯛꯀꯤ ꯑꯅꯧ ꯑꯅꯧꯕ ꯊꯣꯛꯂꯛꯏꯕ ꯑꯩꯈꯣꯏꯅ ꯂꯦꯞꯁꯇ ꯄꯨꯁꯜꯂꯕ ꯍꯥꯏꯕ꯭ꯔꯤꯠꯀꯨꯝꯕ ꯀꯣ ꯁꯦꯝꯃꯒ ꯀꯝꯕꯥꯏꯟ ꯇꯧꯔꯕ ꯐꯧꯁꯤꯡꯁꯦ ꯍꯥꯏꯗꯤꯊꯣꯛ ꯐꯧꯁꯤꯡꯁꯦ ꯁꯤꯁꯦ ꯌꯥꯝ ꯊꯨꯅꯁꯨ ꯍꯧꯕ ꯐꯧꯁꯨ ꯁꯤꯗꯕꯀꯣ ꯁꯥꯁꯨ ꯌꯥꯝꯅ ꯄꯣꯛꯄ ꯑꯗꯒꯤꯗꯤ ꯂꯧꯂꯛꯄ ꯃꯇꯝꯗꯁꯨ ꯄꯣꯠꯊꯣꯛꯇꯣ ꯃꯌꯥꯝ ꯀꯥꯏꯅ ꯊꯣꯛꯄ ꯐꯒꯅ ꯑꯗꯨꯗꯣ ꯍꯥꯏꯕ꯭ꯔꯤꯠꯅꯦꯕꯀꯣ ꯀ ꯕ꯭ꯔꯤꯠ ꯇꯧꯔꯒ ꯐꯧ ꯉꯥꯛꯇꯅꯦꯕ ꯑꯍꯥꯎꯕꯒ ꯑꯩꯈꯣꯏꯅ ꯑꯍꯥꯎ ꯇꯕꯛ ꯀꯤꯂꯣꯁꯇ꯭ꯔꯣꯟ ꯌꯥꯝꯅ ꯋꯥꯡꯗꯕ ꯐꯧꯁꯤꯡꯅꯦꯕ ꯃꯣꯏꯁꯦ
ꯑꯝ
ꯍꯥꯎꯕ ꯍꯥꯏꯇꯥꯔꯦꯥꯕꯗꯗꯤ ꯑꯗꯨꯃꯥꯏꯅ ꯌꯥꯝ ꯑꯦ ꯃꯅꯤꯄꯨꯔꯗꯕꯨꯨꯛꯇ ꯑꯩꯈꯣꯏꯒꯤ ꯆꯥꯕꯒꯤ ꯃꯤꯁꯤꯡꯁꯤꯦ ꯍꯦꯟꯒꯠꯂꯛꯑꯕꯅꯤꯅꯅꯦ
ꯑꯥ
ꯁꯨꯄꯔ ꯐꯥꯏꯟꯒꯁꯤꯦ ꯀꯩꯁꯨ ꯊꯥꯔꯝꯗꯦꯗꯅ ꯗꯕꯜ ꯀ꯭ꯔꯣꯞꯄꯤꯡ ꯇꯧꯕꯁꯨ ꯃꯁꯤꯡꯁꯦ ꯈꯔ ꯈꯔ ꯁꯨꯝ ꯍꯦꯟꯒꯠꯂꯛꯑꯦ ꯑꯩꯅ ꯈꯪꯕꯗ ꯑꯩꯈꯣꯏꯒꯤ ꯁꯨꯡꯇꯧ ꯇꯧꯔꯝꯗꯕ ꯗꯕꯜ ꯀꯣꯄꯤꯡꯒꯥꯇꯣ ꯇꯧꯈꯠꯂꯛꯇꯅ ꯆꯥꯕꯗꯕꯨ ꯀꯣꯟꯅꯔꯗꯤꯅ ꯈꯜꯂꯒꯅꯦ ꯁꯨꯄꯔ ꯐꯥꯏꯟ ꯐꯖꯅ ꯊꯥꯕ ꯍꯧꯅꯔꯦꯕ ꯍꯥꯎꯗ ꯀꯣ ꯁꯨꯄꯔ ꯐꯖꯦ ꯐꯖꯅ ꯇꯥꯔꯦ ꯑꯗꯨꯒ ꯆꯥꯅꯕꯒꯤꯒꯨꯝꯕꯅ ꯁꯦꯕꯥ ꯀꯔꯤ ꯀꯥꯒꯨꯝꯕꯁꯦ ꯈꯔ ꯊꯥꯔꯕꯀꯣ ꯑꯗꯨ ꯃꯤ ꯃꯁꯤꯡ ꯃꯁꯤꯡꯅꯒ ꯍꯦꯟ ꯂꯞꯄꯥꯏꯅꯦꯌꯦ
ꯃꯥ ꯃꯥ ꯍꯣꯏ ꯇꯧꯔꯣ ꯊꯝꯃꯒꯦ ꯄꯨꯡ ꯊꯕꯛ ꯇꯧꯒꯦ
ꯍ ꯍꯣ ꯍꯣ ꯑꯩꯁꯨꯣ ꯑꯝꯇ ꯊꯕꯛ ꯂꯣꯏꯁꯤꯟꯈꯤꯒꯦꯀꯣ ꯑꯗꯨꯗꯤ ꯃꯊꯪ ꯇꯞꯅ ꯑꯃꯨꯛ ꯁꯥꯟꯅꯔꯁꯤ ꯊꯃꯦ ꯊꯝ